ꯍꯜꯂꯣ ꯑ ꯁꯤꯗꯣ ꯇꯨꯋꯦꯜ ꯑ ꯑꯥ ꯑꯩ ꯍꯥꯏꯔꯛꯀꯦꯕ ꯇꯨꯋꯦꯜꯞ ꯃꯤꯅꯠꯁ ꯂꯣꯏꯔꯦꯗꯅ ꯑꯗꯨꯒ ꯑꯃꯨꯛ ꯀꯛ ꯆꯠꯈꯤꯅꯤꯕ ꯑꯗꯨꯒ ꯇꯨꯌꯦꯜꯞ ꯃꯤꯅꯠꯁꯇꯣ ꯐꯥꯏꯚ ꯇꯥꯏꯝꯁ ꯑꯣꯏꯗꯣꯏꯅꯦꯕ ꯑꯗꯨꯒ ꯃꯔꯛꯇ ꯇꯧ ꯑꯍꯣꯏ ꯄꯨꯡ ꯑꯃꯒꯨꯝꯕꯅꯦꯕ ꯑꯗꯨꯒ ꯃꯔꯛꯇ ꯀꯣꯜꯒꯨꯝꯕ ꯇꯧꯁꯟꯕ ꯌꯥꯗꯕ ꯌꯥꯎꯔꯛꯄꯅꯦꯕ ꯑꯗꯣ ꯌꯥꯕ ꯑꯗꯣ ꯍꯧꯖꯤꯛ ꯋꯥꯔꯤ ꯁꯥꯟꯅꯕ ꯇꯨꯋꯦꯜ ꯃꯤꯅꯠꯁ ꯈꯪꯍꯧꯗꯤꯌꯦ ꯀꯩꯅꯣ
ꯀꯩꯅꯣ ꯆꯠꯂꯤꯁꯦ ꯀꯩꯅꯣ ꯁꯤꯅꯦ ꯑꯩꯁꯤꯅꯦ ꯍꯥꯏꯁꯦ ꯌꯥꯝ
ꯋꯥꯔꯤꯔ ꯁꯜ ꯌꯥ ꯑꯗꯨꯅꯦ ꯍꯧꯖꯤꯛ ꯀ ꯌꯥ ꯇꯨ ꯌꯦ ꯀꯩꯅ ꯋꯥꯔꯤ ꯁꯥꯗ ꯁꯨꯃꯥꯏꯅ ꯂꯣꯏꯕ ꯑꯝꯇ ꯌꯥꯎꯗ꯭ꯔꯦꯕ
ꯑꯗꯨꯅꯦ ꯀꯩꯅꯣ ꯑꯩꯅ ꯑꯩꯁꯨ ꯀꯩꯅꯣ ꯃꯊꯪ ꯀꯛꯈ꯭ꯔꯤꯁꯨ ꯌꯥꯗ ꯆꯥꯠꯂꯁꯤ ꯅꯦꯕ ꯉꯥꯛꯇ
ꯁ꯭ꯇꯣꯞꯅꯁ ꯏꯁꯇꯣꯞꯅꯁ ꯐꯥꯔꯀꯥꯟꯗ ꯃꯊꯟꯇ ꯀꯛꯄꯅꯦ ꯑꯗꯨꯒꯤꯅꯦ ꯀꯔꯤ ꯋꯥꯔꯤꯅꯣ ꯁꯥꯟꯅꯕ ꯏꯊꯟꯇ ꯉꯥꯡꯉ ꯂꯩꯔꯝꯃꯤꯅꯤꯅꯦ ꯑꯩꯁꯦ
ꯀꯩꯅꯣꯗꯣ ꯑꯣ ꯑꯇꯣꯝꯕ ꯃꯈꯥ ꯇꯪ ꯊꯥꯔꯣꯏꯗ ꯠꯇ꯭ꯔꯥ ꯍꯥꯏꯕ ꯍꯣꯏ ꯅꯪꯅ ꯀꯥꯏꯗꯏ ꯇꯝꯊꯥꯗꯣꯏꯅꯣꯗ ꯇꯝꯊꯅꯤꯡꯗ꯭ꯔꯦ ꯊꯃꯛ ꯑꯣꯏꯅ ꯊꯤꯔꯅꯤ ꯊꯃꯛ ꯊꯈꯤꯕꯕꯥ ꯍꯥꯏꯖꯦ ꯄꯥꯕ ꯀꯅꯥ ꯇꯎ ꯐꯪꯗꯦ ꯄ꯭ꯔꯥꯏꯚꯦꯠꯇꯨꯁꯨꯨꯛ ꯐꯪꯗ꯭ꯔꯕꯅꯦ ꯍꯧꯖꯤꯛ ꯀꯥꯟꯗꯤ
ꯈꯔ ꯅꯨꯡꯉꯥꯏꯕ ꯋꯥꯔꯤ ꯑꯣꯏꯅ ꯁꯥꯟꯅꯔꯁꯤ ꯀꯣꯁꯤ ꯀꯥꯏꯅꯣ ꯃ ꯇꯧꯔꯦ
ꯄꯨ ꯍꯜ ꯆꯜ ꯅꯠꯇ꯭ꯔꯥ ꯑꯁꯦꯡꯕꯅꯤ ꯀꯥꯏꯗꯒꯤ ꯇꯧꯖꯒꯦ ꯇꯧꯖꯒꯦ ꯑꯉꯥꯡ ꯇꯨꯏꯁꯟ ꯇꯧꯖꯒꯦ ꯍꯥꯏꯕꯐꯥꯎ ꯐꯪꯗ꯭ꯔꯕꯅꯦ ꯑꯃꯨꯛꯛꯇ
ꯑꯣꯍꯣ ꯑꯉꯥꯡ ꯇꯨꯏꯁꯟ ꯍꯥꯏꯔꯒ ꯑꯩ ꯍꯧꯖꯤꯛꯅꯦ ꯃꯣꯔꯅꯤꯡꯗ ꯑꯃꯈꯛꯇꯪ ꯆꯠꯄꯗꯣ ꯄꯩꯁꯥꯁꯦ ꯀꯣꯟꯅꯗꯕ ꯑꯩ ꯍꯧꯖꯤꯛ ꯏꯚꯅꯤꯡꯗ ꯀꯟꯅ ꯊꯤ ꯅꯍꯥꯟꯈꯩ ꯊꯤꯗ꯭ꯔꯀꯥꯟꯗꯅ ꯂꯥꯛꯑꯦ ꯍꯧꯖꯤꯛꯅ ꯕꯠ ꯑꯩ ꯀꯩꯅꯣ ꯍꯥꯏꯔꯛꯀꯦ ꯀꯩꯅꯣ ꯀꯔꯤ ꯀꯔꯤ ꯀꯔꯤ ꯀꯔꯤ ꯒ꯭ꯔꯨꯞ ꯑꯃ ꯅꯝꯕꯔ ꯑꯃ ꯄꯤꯔꯛꯀꯦꯕꯀꯣ ꯗ ꯦꯖꯨꯃꯦ ꯊꯥꯖꯤꯜꯂꯣꯕ ꯑꯗꯨꯒ ꯊꯥꯖꯤꯜꯂꯀꯥꯟꯗ ꯑꯩ ꯍꯧꯖꯤꯛ ꯂꯣꯏꯔꯒ ꯊꯥꯔꯛꯀꯦ ꯅꯪꯒꯤ ꯑꯃ ꯅꯝꯕꯔꯗꯨꯁꯨ ꯂꯩꯕꯅꯦ ꯑꯗꯨꯒ ꯃꯣꯏꯅ ꯒ꯭ꯔꯨꯞ ꯑꯃ ꯇꯧꯔꯛꯀꯅꯦꯕ ꯑꯗꯨꯒ ꯅꯪꯒꯤ ꯃ ꯀꯩꯅꯣ ꯂꯥꯛꯄꯗꯣ ꯃꯣꯏ ꯑꯗꯨꯝ ꯊꯤꯔꯛ ꯀꯛꯄꯅꯦꯕ ꯑꯗꯨꯗ ꯅꯪꯤ ꯂꯝ ꯑꯃ ꯀꯦ ꯀꯥꯇ ꯆꯥꯟꯅꯕ ꯅꯪꯅ ꯀꯩꯅꯣ ꯇꯧꯒꯗꯕ
ꯑꯩꯗꯣ ꯊꯥꯖꯤꯜꯂꯦꯕꯀꯣ ꯐꯅꯌꯥꯝꯅ ꯑꯗꯣ ꯃꯣꯏꯗꯣ ꯄꯥꯝꯗꯕ꯭ꯔꯥ ꯈꯪꯗꯦ ꯅꯠꯇ꯭ꯔꯒ ꯂꯝꯗꯣ ꯐꯔꯛ ꯇꯥꯕꯩꯔꯥ ꯈꯪꯗꯦꯕꯀꯣ ꯑꯩꯅ ꯇ ꯇ ꯐ ꯍꯧꯖꯤꯛꯇꯤ ꯆꯪꯉꯦ ꯈꯣꯠꯂꯦ ꯑꯗꯨꯝ ꯑꯣꯕꯕꯤꯌꯁ ꯑꯗꯨꯝ ꯑꯣꯏꯔꯅꯤ ꯍꯧꯖꯤꯛ ꯇ꯭ꯔꯥꯐꯤꯛꯀ ꯍꯥꯏꯕꯗꯤ ꯑꯗꯨ ꯃꯣꯏ ꯄꯥꯝꯗꯕ ꯃꯥꯂꯛ
ꯑꯩꯁꯨꯅꯦ ꯑꯅꯛꯄ ꯑꯝꯇ ꯂꯥꯛꯇꯦꯕ ꯍꯧꯖꯤꯛꯇ ꯊꯤꯔꯤꯕꯅꯦꯕ ꯀꯟꯅ
ꯒꯦꯂ ꯑꯩ
ꯑꯣ ꯑꯗꯨ ꯑꯗꯨ ꯌꯦꯡꯉꯨꯅꯦ ꯑꯩ ꯁꯤꯡꯖꯃꯩꯌꯦ ꯅꯣꯡ ꯇꯥꯔꯗꯤ ꯀꯃꯥꯏꯅ ꯇꯧꯗꯣꯏꯅꯣꯕ ꯒꯥꯏꯗꯂꯥꯏꯟꯠꯇꯗꯤ ꯇꯣꯛꯑꯦꯅꯦ ꯑꯗꯨꯝ
ꯑꯗꯨꯅ ꯑꯩꯁꯦ ꯑꯅꯛꯄ ꯁ꯭ꯋꯥꯏꯗ ꯑꯅꯛꯄ ꯑꯝꯇ ꯊꯥꯖꯠ ꯑꯝꯇ ꯂꯩꯇꯕꯁꯤꯅꯦꯅ ꯈꯟꯅꯤꯡꯉꯁꯦ ꯑꯗꯣ ꯃꯣꯏ ꯀꯃꯦꯁꯟꯗꯤ ꯂꯧꯔꯝꯅꯤꯉꯣ
ꯂꯧꯕ ꯃꯥꯜꯂꯦ ꯂꯧꯔꯝꯅꯤꯌꯦ
ꯂꯧꯔꯝꯅꯤ ꯑꯩ ꯑꯃ ꯊꯥꯖꯟꯒꯦ ꯇꯧꯋꯦꯕ ꯈꯪꯕ꯭ꯔꯥ ꯅꯪ ꯊꯕꯛ ꯐꯪꯅꯤꯗꯤ ꯀꯩꯅꯣ ꯇꯧꯗꯦ ꯑꯗꯨꯒ ꯀꯩꯅꯣ ꯂꯨꯄꯥ ꯆꯅꯤꯗ ꯔꯦꯖꯤꯁꯇꯔ ꯇꯧꯒꯗꯕꯅꯤ ꯂꯨꯄꯥ ꯆꯅꯤꯗꯨꯁꯨ ꯍꯟꯗꯣꯔꯛꯑꯣꯌꯦ
ꯎꯝ
ꯑꯗꯨꯗꯤ ꯀꯩꯀꯥꯟꯗꯔꯤ ꯑꯗꯨꯗꯤ ꯔꯦꯖꯤꯁꯇꯔ ꯇꯧꯕ ꯃꯌꯥꯝ ꯑꯗꯨꯗꯤ ꯑ ꯃꯤ ꯐ ꯌꯥꯝꯗ꯭ꯔꯣ ꯑꯗꯨꯗꯨꯄꯥ ꯆꯅꯤ ꯆꯅꯤꯗꯨꯣ ꯃꯥ ꯀꯌꯥꯝ ꯌꯥꯝꯝꯗ ꯃꯅꯦ
ꯍꯧꯖꯤꯛꯀꯤ ꯑꯩꯅ ꯇꯧꯕꯗꯨꯗꯤ ꯐ꯭ꯔꯤꯅꯦꯕ ꯑꯗꯨꯒ ꯃꯣꯏꯅ ꯃꯤꯗꯣ ꯐꯪꯉꯀꯥꯟꯗꯅꯦ ꯑꯣꯏꯅ ꯄꯩꯁꯥ ꯂꯧꯗꯣꯏꯕ ꯂꯤꯁꯤꯡ ꯑꯃ ꯍꯥꯏꯕ꯭ꯔꯥ ꯑꯅꯤ ꯍꯥꯏꯕ꯭ꯔꯥ ꯀꯩꯅꯣꯝ
ꯑ ꯌꯥꯝꯗ꯭ꯔꯣ
ꯑꯗꯨ ꯑꯣꯏꯔꯁꯨ ꯐꯪꯉꯀꯥꯟꯗꯅ ꯐꯗ꯭ꯔꯣ
ꯑ ꯍꯣꯏ ꯐꯪꯉꯀꯥꯟꯗꯅꯕꯅꯦ ꯑꯗꯨꯗꯤ ꯍꯣꯏ ꯍꯣꯏ ꯍꯣꯏ ꯐꯪꯉ ꯀꯥꯟꯗꯣ ꯍꯣꯏ ꯈꯥꯏꯕꯗꯨꯗꯤ ꯑꯗꯨꯝ ꯈꯥꯏꯔꯁꯨ ꯌꯥꯏꯅꯦ ꯍꯥꯏꯗꯤ ꯂꯨꯄꯥ ꯂꯤꯁꯤꯡ ꯇꯔꯦꯠ ꯂ ꯃꯥ ꯐꯣꯟ ꯇꯔꯦꯠ ꯄꯥꯏ ꯌꯥꯕ꯭ꯔꯣ
ꯑꯅ ꯈꯪꯒꯤ
ꯀꯀꯦꯗꯨꯗꯤ ꯑꯣ ꯑꯗꯨꯝ ꯄꯥꯏꯌꯨꯀꯣ ꯑꯩ ꯑꯗꯨꯝ ꯆꯠ ꯆꯠꯂ ꯋꯥꯣꯏꯁ ꯃ ꯈꯥꯗꯦ ꯀꯣꯄ ꯃꯥꯔ
ꯑꯣ ꯑꯣ ꯑꯣ
ꯏꯟꯇꯔꯅꯦꯠ ꯅꯠꯇ꯭ꯔꯣ ꯁꯤꯁꯦ
ꯏꯟꯇꯔꯅꯦꯠ ꯅꯠꯇ꯭ꯔꯥ ꯍꯥꯏꯗꯤ ꯍꯣꯏ ꯃꯥꯅꯦ
ꯑꯩ ꯐꯣꯟꯁꯦ ꯏꯟꯇꯔꯅꯦꯠ ꯌꯥꯎꯗꯦꯕ ꯍꯣꯁꯄꯣꯠ ꯁꯝꯃꯒ ꯇꯧꯕꯅꯦꯕ ꯑꯋꯥꯕꯕꯨꯅꯤꯁꯤꯁꯨ ꯑꯗꯨꯅꯦ ꯀꯦꯁꯦ ꯌꯥꯝꯨ꯭ꯔꯦꯖꯥꯠꯅꯦ
ꯎ
ꯍꯥꯏꯒꯤꯅꯦ ꯇ ꯀꯦꯁꯦ ꯌꯥꯝ ꯊꯤꯜꯂꯨ ꯖꯥ ꯑꯩ ꯍꯧꯖꯤꯛ ꯆꯥꯗ ꯃꯇꯝ ꯌꯧꯔꯛꯄꯒꯤ ꯀꯧꯔꯛꯄꯅꯦꯕ
ꯑꯣ ꯅꯥꯀꯟꯗ ꯆꯥ ꯂꯣꯟ ꯂꯣꯟꯅ ꯇꯧꯔꯣ ꯑꯗꯨꯗꯤ ꯑꯗꯣ ꯂꯥꯎꯗ ꯊꯥꯕ ꯌꯥꯗꯤ ꯌꯥꯗꯕꯅꯦ ꯑꯗꯨꯅ
ꯑ ꯂ ꯑꯩ ꯑꯗꯨꯝ ꯄꯥꯏꯔꯒꯦ ꯑꯗꯨꯝ ꯄꯥꯏꯔꯒꯦ ꯍꯥꯏꯗꯤ ꯑꯗꯨꯅꯁꯨ ꯅꯨꯡꯉꯥꯏꯔꯅꯦꯕ
ꯎꯝ
ꯈꯪꯗꯦ ꯑꯗꯨ ꯅꯪ ꯍꯣꯔꯦꯟ ꯒ꯭ꯔꯨꯞꯇ ꯊꯥꯕꯤꯔꯑꯣ ꯑꯩ ꯑꯃ ꯑꯗꯨꯕꯨꯗꯤ ꯌꯥꯎꯋꯦꯕ ꯈꯪꯕ꯭ꯔ ꯑꯗꯨꯒꯅꯦ ꯂꯝꯁꯦ ꯍꯣꯏ ꯍꯣꯏ ꯊꯥꯖꯜꯂꯒ ꯑꯗꯨꯝ ꯃꯣꯏꯅ ꯄꯥꯝꯕ
ꯅꯪꯒꯤ ꯑꯃ ꯅꯝꯕꯔꯗꯨꯁꯨ ꯂꯩꯕꯅꯦ ꯑꯩꯁꯦ ꯃꯦꯁꯦꯁ ꯊꯥꯁꯤꯔꯥ ꯀꯣꯜ ꯇꯧꯁꯤꯔꯥ ꯑꯗ ꯐꯅꯅ ꯀꯣꯜ ꯑꯣꯏꯅ ꯇꯧꯋꯣ ꯃꯥ ꯃꯦꯁꯦꯁ ꯇꯣ ꯀꯩꯅꯣ ꯇꯧꯔꯝꯗ꯭ꯔꯗꯤ ꯗꯤ ꯅꯝꯕꯔ ꯑꯅꯤꯃꯛ ꯊꯥꯔꯛꯄꯅꯤ
ꯑ ꯑꯩꯅ ꯗꯤ ꯑꯩꯅ ꯍꯥꯏꯈꯤꯕꯅꯦꯕ ꯀꯥꯏꯗꯩꯩꯅꯣ ꯑꯩꯈꯣꯏ ꯃꯥꯅ ꯐꯣꯟ ꯇꯧꯔꯛꯏꯁꯦ ꯈꯪꯗꯦ ꯐꯣꯟꯁꯤꯁꯨ ꯐꯣꯟ ꯑꯃ ꯁꯤꯠꯁꯨꯗꯣꯏ ꯄꯥꯏꯔꯒ ꯆꯠꯇꯗꯤ ꯌꯥꯔꯣꯏꯗꯣꯏꯅꯦꯕ ꯑꯃꯨꯛ
ꯎꯝ
ꯐꯔꯛ ꯌꯥꯝ ꯇꯥꯖ
ꯎ
ꯃꯔꯣꯏꯁꯤꯃ ꯂꯣꯏꯁꯤꯜꯂꯁꯤ ꯅꯨꯡꯉꯥꯏꯗꯅ ꯀꯥꯏꯗꯣꯏꯅꯣ ꯃꯥꯅ ꯐꯣꯟ ꯇꯧꯔꯛꯏꯁꯤꯕꯣ ꯃꯣꯔꯥꯝꯕ ꯑꯩꯈꯣꯏ ꯃꯥ ꯎꯕ꯭ꯔꯥ ꯀꯧꯇꯝꯗ ꯑꯃꯨꯛ ꯍꯣꯡꯉꯦ ꯀꯩꯗ ꯀꯥꯏ ꯆ ꯈꯁꯅꯦ ꯍꯜꯂꯣ ꯇꯥꯕ꯭ꯔꯣ ꯇꯥꯕ꯭ꯔꯣ
ꯑꯩꯔꯣ ꯑ ꯅꯪ ꯄꯥꯏꯈꯠꯂꯣꯅꯦ ꯐꯣꯟꯗꯣ ꯑꯗꯨꯒ ꯌꯥꯕ꯭ꯔꯥ ꯌꯦꯡꯉꯨꯅꯦ
ꯌꯦꯡꯉꯣ ꯑꯗꯨꯝ ꯄꯥꯏꯔꯁꯦ ꯉꯥꯏꯈꯣ ꯌꯦꯡꯉ ꯀꯥꯏꯗꯣꯏꯅꯣ ꯈꯪꯗꯣꯏ ꯀꯩ ꯍꯥꯏꯒꯦ ꯑꯩꯁꯦ ꯐꯔꯅꯟꯅ ꯍꯥꯏꯕꯗꯣ ꯀꯣꯜꯒꯤꯗꯣ ꯇꯧꯕꯅꯦ ꯑꯗꯨꯒꯤꯅꯦ ꯄꯥꯏꯍꯜꯂꯛꯇꯣꯏꯗꯣ ꯀꯩꯅꯣ ꯂꯨꯍꯣꯡꯒꯦ ꯇꯧꯔꯤꯒꯗꯨꯅ ꯍꯧꯒꯦ ꯍꯧꯒꯦ ꯍꯧꯒꯦ ꯌꯥꯝ ꯅꯛꯅ ꯂꯩꯔꯝꯃꯒꯅꯦ ꯃꯥꯅ ꯀꯣꯜ ꯇꯧꯔꯛꯏꯁꯦ ꯃꯈꯣꯟ ꯃꯋꯥ ꯊꯣꯛꯄ ꯌꯥꯗ꯭ꯔꯕꯗꯨ ꯃꯉꯥꯏꯌꯦ ꯈ꯭ꯋꯥꯡꯒ ꯂꯣꯏ ꯅꯥꯔꯦ ꯑꯁꯤ ꯍꯨꯏꯁꯦ ꯑꯃꯨꯛ ꯊꯣꯛꯑꯒ ꯂꯩꯔꯝꯃꯦꯕ ꯇꯧꯔꯤꯁꯦ ꯆꯪꯉꯣ ꯆꯪꯉꯣ ꯃꯤ ꯐꯨꯒꯦ ꯍꯧꯖꯤꯛ ꯍꯨꯏ ꯐꯨꯒꯦꯀꯣ ꯍꯨꯏ ꯐꯨꯒꯦ ꯍꯧꯖꯤꯛ ꯍꯨꯏ ꯐꯨꯒꯦ ꯍꯨꯏ ꯐꯨꯒꯦ ꯑꯩ ꯍꯨꯏ ꯑꯃ ꯂꯩꯌꯦ
ꯎꯝ ꯀꯩ ꯃꯃꯤꯡ ꯀꯧꯒꯦ ꯑꯥ ꯑꯌꯥ ꯑꯁ
ꯇꯨꯃꯤꯟꯅ ꯊꯣꯛꯑꯒ ꯂꯩꯔꯝꯃꯤꯁꯦ ꯎ ꯈꯥꯖꯤꯜꯂꯝꯕꯅꯦꯕ ꯐꯖꯜꯂꯝꯕꯁꯦ ꯏꯟꯊꯣꯛꯑꯒ ꯊꯣꯛꯂꯛꯄ ꯇꯣꯏꯅꯦꯕ ꯃꯥꯁꯦ
ꯑꯥ
ꯂꯝ ꯌꯥꯝ ꯍꯦꯟꯕ ꯂꯝ ꯍꯦꯟꯕꯗꯤ ꯀꯩꯗ ꯍꯪꯉꯨꯔꯅꯤ
ꯑꯗꯨ ꯅꯨꯡꯗꯤ ꯅꯨꯡꯁꯤꯕꯅꯦ ꯍꯥꯏꯕ ꯌꯥꯝꯅ ꯃꯣꯏꯁꯦ
ꯐꯤꯂꯝꯁꯨ ꯂꯩꯗꯤ
ꯑꯗ ꯍꯧꯖꯤꯛꯀꯥꯟꯗꯣ ꯑꯃ ꯑꯩꯈꯣꯏꯒꯤ ꯑꯃ ꯂꯩꯈꯤꯗꯕꯗꯩ ꯑꯗꯨ ꯂꯣꯏꯅꯤꯡꯗꯕꯒꯤ ꯀꯩꯇ ꯇꯧꯗ꯭ꯔꯥ ꯍꯥꯏꯗꯤ ꯑꯃ ꯂꯩꯇ꯭ꯔꯀꯥꯟꯗ ꯌꯥꯝ ꯅꯨꯡꯉꯥꯏꯇꯦꯕ ꯌꯥꯝꯅ ꯍꯥꯏꯅ ꯅꯗꯕ ꯌꯥꯝꯅ ꯑꯦꯝꯇꯤ ꯑꯣꯏꯕ ꯑꯃ ꯐꯥꯎꯋꯦ ꯑꯗꯨ ꯌꯥꯝꯅ ꯍꯩꯅꯗꯕꯒꯤ ꯂꯣꯏꯗꯕꯅ ꯐꯔꯦꯗꯥꯅ
ꯁꯨ ꯑꯗꯨꯃꯥꯏꯅ ꯍꯥꯏꯗꯤ ꯃꯥ ꯂꯩꯇ꯭ꯔꯗꯤ ꯀꯥꯏꯅ ꯇꯧꯗꯣꯏꯅꯣ ꯈꯟꯕꯒꯤ ꯋꯥꯈꯜ ꯍꯧꯖꯤꯛꯇꯩ ꯈꯧꯅꯒ ꯈꯜꯂꯦ ꯈꯪꯕ꯭ꯔꯥ ꯑꯁ
ꯀꯌꯥꯝ ꯀꯨꯏꯔꯒꯦ ꯃꯥ ꯆꯍꯤ ꯀꯌꯥꯝ ꯐꯥ ꯁꯨꯔꯦ ꯑ ꯑꯗꯨꯗꯤ ꯑꯗꯨꯗꯤ ꯀꯩꯁꯨꯝ ꯇꯧꯔꯣꯏꯗ ꯑꯩꯈꯣꯏꯒꯤꯗꯤ ꯀꯨꯏꯔꯕ ꯆꯍꯤ ꯑꯩꯅ ꯈꯟꯕꯗꯅꯦ ꯎꯝ ꯆꯍꯤ ꯇꯔꯦꯠ ꯅꯤꯄꯥꯜ ꯍꯣꯏ ꯍꯣꯏ ꯍꯣꯏ ꯑꯗꯨꯃꯥꯏꯅ ꯅꯤꯄꯥꯟ ꯑꯗꯨꯃꯥꯏꯅ ꯀꯩꯅꯣꯅꯦꯕ ꯂꯦꯕ꯭ꯔꯥꯗꯔꯅꯦꯕ
ꯀꯅꯤ ꯌꯥꯝꯅ
ꯃꯥ ꯄꯤꯛꯇ꯭ꯔꯨ ꯄꯤꯛꯢ ꯀꯥꯟꯗ ꯑꯩꯅ ꯀ꯭ꯂꯥꯁ ꯑꯦꯂꯕꯦꯟ ꯀꯥꯕꯗꯒꯤ ꯑꯗꯨ ꯃꯃꯥꯡ ꯆꯍꯤꯗ ꯂꯩꯇꯕ ꯑꯗꯨꯗꯤ ꯌꯦꯡꯉꯨ ꯌꯥꯝ ꯀꯨꯏꯔꯦꯅ ꯆꯍꯤ ꯇꯔꯦꯠ ꯍꯥꯏ ꯇꯔꯦꯠ ꯄꯥꯟꯁꯤꯋꯥꯢ ꯁꯨꯝꯗꯣ ꯃꯥꯂꯦ
ꯅꯨꯡꯁꯤꯕꯤꯅꯦ ꯂꯩꯕꯥꯔꯕꯗꯣꯁꯦ ꯌꯥꯝꯅ
ꯍꯣꯏ
ꯑꯩꯈꯣꯏꯒꯤ ꯕꯨꯕꯣꯛꯈꯣꯏꯒꯤꯗꯁꯨ ꯑꯃ ꯂꯩꯌꯦꯕ ꯂꯦꯕꯥꯔꯗꯣ ꯂꯤꯌꯣ ꯀꯧꯋꯦꯕ
ꯎꯝ
ꯄꯪꯕꯗꯤ ꯄꯪꯕꯗꯤ ꯈꯨꯄꯪ ꯑꯃ
ꯍꯣꯏ ꯃꯣꯏꯗꯣ ꯈꯤꯇꯪ ꯄꯪꯖꯥꯎꯒꯤ
ꯍ ꯍ ꯍ ꯍꯣ ꯍ ꯍ ꯍꯣꯏ ꯎ ꯃꯃꯥꯏꯒꯗꯣ ꯃꯀꯣꯛꯀꯇꯣ ꯈꯨꯆꯥꯥꯎ ꯑꯃ ꯃꯃꯥꯏ ꯈꯨꯄꯥꯛ ꯑꯩꯉꯣꯟꯗꯩ ꯍꯦꯟ ꯄꯥꯛꯑꯃꯦ ꯑꯗꯨꯒꯅ ꯃꯃꯩꯗꯨꯗꯅꯦ ꯐꯣꯞꯐꯣꯞꯐꯣꯞ ꯊꯣꯝꯉꯛꯇꯣꯏꯕ ꯑꯁ ꯍꯔꯥꯎꯕꯗ ꯑꯁ ꯅꯥꯖꯥꯅꯤ ꯑꯩꯗꯤ ꯆꯥꯎꯈꯠꯂꯛꯄ ꯇꯨꯗꯣꯒ ꯃꯥꯟꯕꯗꯣ ꯍꯥꯏꯗꯤ ꯑꯩꯈꯣꯏ ꯊꯣꯛꯅꯅꯦ ꯂꯥꯑꯣ ꯂꯥꯑꯣ ꯂꯥꯛꯑꯣ ꯇꯧꯗꯣꯢꯅꯦꯕ ꯈꯝꯕ꯭ꯔꯥ ꯃꯥꯏ ꯀꯥ ꯀꯧꯁꯜꯂꯇ ꯄꯤꯖꯗꯣꯏꯅꯦ ꯇ ꯄꯣꯠꯁꯦ ꯑꯁ ꯑꯃꯝꯗꯨꯁꯨ ꯑꯗꯨꯝ ꯅꯒꯄꯥꯥꯜꯗꯅꯦ
ꯑꯣ ꯑꯣ ꯅꯣꯏꯒꯤꯕꯨꯗꯤ ꯌꯨꯝꯗꯣ ꯑꯩ ꯈꯪꯉꯦ ꯅꯍꯥꯟ ꯃꯨꯛ ꯊꯤꯜꯂꯝꯕꯗ ꯑꯗꯨꯒ ꯃꯃꯤꯡꯗꯨꯗꯤ ꯀꯥꯎꯈ꯭ꯔꯦ ꯑꯩ
ꯅꯤꯡꯃꯒꯌꯥ
ꯑꯥ ꯑꯥ ꯅꯍꯥꯟꯃꯨꯛꯇ ꯑꯃ ꯌꯨꯝ ꯊꯣꯡꯒꯥꯟ ꯀꯩꯀꯥꯗꯗꯤ ꯍꯣꯏ ꯍꯣꯏ ꯈꯪꯉ ꯀꯥꯎꯈꯤꯕꯗꯣ ꯂꯩꯔꯛ
ꯑꯝ ꯆꯄꯦ ꯍꯥꯏꯂ ꯑꯅꯤ ꯆꯠꯄꯦ ꯍꯥꯏꯔ ꯅꯣꯏ ꯂꯤ ꯑꯅꯤꯅ ꯑꯝꯇ ꯃꯣꯏ ꯏꯁ ꯀꯤꯍꯟꯗꯅ ꯃꯣꯏ ꯃꯈꯨꯔꯥ ꯃꯌꯥꯝꯗꯨꯅ ꯑꯩꯅ ꯑꯗꯨꯅ ꯑꯦ ꯃꯅꯦ ꯗꯦꯠꯂꯤꯇ ꯑꯔꯑꯣꯣꯏ ꯀꯥꯏ ꯃꯣꯏ ꯃꯆꯦꯐꯥꯎ ꯍꯟꯒꯅꯤ
ꯇꯝꯃꯛꯄꯗꯣ ꯃꯥꯔꯤꯌꯥꯗꯅ ꯆ
ꯃꯥꯅꯦ
ꯑ ꯑ ꯑ
ꯃ ꯌꯥꯇ ꯃ ꯏꯂꯕꯦꯟ ꯇ ꯋꯥꯁ ꯃꯥꯥꯏ ꯌꯥ ꯇ ꯃꯛꯄ
ꯅꯪ ꯅꯍꯥꯟꯃꯨꯛ ꯋꯥꯔꯤ ꯂꯤꯔꯝꯕꯗꯣ
ꯑꯥ ꯅꯍꯥ ꯃꯨꯛ ꯋꯥꯏ ꯖꯥꯒꯠꯀꯤ ꯁꯨꯅꯕ ꯂꯩꯔꯝꯃꯤ ꯗꯣ ꯍꯥ ꯏ ꯀꯦꯅꯦ ꯇꯝꯃꯤꯅꯦ ꯑꯩ ꯅꯠꯇ꯭ꯔꯣ ꯐꯅꯟ ꯍꯣꯏꯒ
ꯇꯤ ꯏꯕꯥꯟꯒꯤ ꯀꯩꯅꯣꯗ ꯄꯨꯜꯂꯛꯄ ꯑꯦꯟ ꯁꯤ ꯁꯤꯗ ꯄꯨꯟꯕꯅꯦ ꯑꯩꯕꯨꯗꯤ ꯇꯤꯖꯤꯗ ꯇꯝꯃꯛꯑꯦ ꯑꯩꯕꯨꯗꯤ ꯇꯤꯖꯤ ꯇꯤꯖꯤꯒꯤ ꯑꯐꯥꯎꯕꯤꯅꯤ ꯁꯦꯁ
ꯑ ꯀꯩꯅꯣ ꯑ ꯍꯧꯖꯤꯛꯀꯥꯟ ꯍꯥꯏꯅꯩꯅꯦ ꯀꯉꯩꯅ ꯏꯕꯣ ꯑꯣꯟ ꯁ ꯍꯥꯏ ꯃꯁ ꯌꯥ ꯇꯤꯁꯤꯖꯤꯗ ꯆ ꯅꯍꯣ ꯀ ꯀꯥꯡꯒꯨꯅꯤ
ꯑꯗꯨꯗꯤ ꯑꯩꯈꯣꯏ ꯃꯇꯝꯗ ꯑꯩꯁꯨ ꯍꯥꯏꯅꯩꯗ
ꯍ ꯑꯦ ꯃꯅꯤ ꯍ ꯑꯩ ꯑꯩꯗꯤ ꯈꯪꯗꯦꯕ ꯈꯪꯕ ꯃꯣꯏ ꯃꯣꯏꯅꯃꯥꯏꯅ ꯍꯥꯏꯔꯛꯄ ꯑꯩꯒ ꯊꯕꯛ ꯇꯧꯃꯤꯟꯅꯕ ꯍꯥꯏꯗꯤ ꯀꯦꯇꯔꯤꯡ ꯆꯠꯂꯦꯕ ꯑꯩꯗꯣ
ꯎꯝ ꯎꯝ
ꯑꯗꯨ ꯑꯗꯨ ꯑꯉꯥꯡꯈꯩ ꯑꯉꯥꯡꯈꯩꯗꯨꯅ ꯍꯥꯏꯔꯛꯑꯅꯦꯇꯦ ꯏꯕꯣꯇꯣ ꯇꯝꯕꯤ ꯃꯔꯝꯦ ꯆꯠꯅꯗ꯭ꯔꯕ ꯉꯥꯛꯇ ꯅ ꯇꯤꯖꯤꯗꯒꯤ ꯇꯥꯟꯊꯣꯔꯛꯑꯕꯅꯦ ꯑꯩꯩꯅ ꯑꯋꯥ ꯍꯥꯏꯅꯕ꯭ꯔꯥ ꯍꯥꯏꯅꯁ ꯍꯥꯏꯅꯕ
ꯇꯝꯕꯅꯦꯕ ꯑꯗꯨꯅ ꯑꯗꯨꯃꯥꯏꯅ ꯍꯥꯏꯗꯤ ꯍꯥꯏꯅꯕꯅꯤ
ꯑ ꯐꯥꯎꯕꯤꯗꯤ ꯏꯕꯣꯇꯣꯟꯁꯅꯥꯒꯤ ꯐꯥꯎꯕꯁꯤꯗꯤ ꯀꯩꯗ ꯍꯪꯒꯅꯤ
ꯑ ꯇꯤꯖꯤꯒꯤꯁꯨ ꯐꯥꯎꯕ ꯌꯥꯝ ꯂꯩꯌꯦ
ꯑꯗ ꯇꯤꯖꯤꯒꯤꯅ ꯆꯝꯅ ꯂꯥꯛꯏ ꯍꯥꯏꯔꯒ ꯐꯥꯎꯕ ꯑꯗꯨꯗꯤꯗ ꯅ ꯑꯩꯕꯨꯖꯟ ꯁꯅꯥꯒꯤꯦ ꯍꯩꯇꯅ ꯐꯥꯎꯗꯣꯏꯅꯤꯁꯤꯅ ꯃꯤꯒ ꯈꯠꯅꯕꯒꯗꯣ ꯑꯗꯨ ꯑꯗꯨ ꯅ ꯍꯥꯏꯅꯤꯁꯦ
ꯐꯅ ꯑꯉꯥꯡ ꯃꯌꯥꯝ ꯍꯣꯏ ꯍꯣꯏ ꯚꯥꯏꯔ
ꯑꯦ ꯁ ꯀ ꯇꯕꯨꯁꯒꯦ ꯃ ꯃꯦꯕꯁ ꯃꯥ ꯆꯤꯡꯉ ꯊ ꯀꯕꯨ
ꯑꯗꯨꯒꯤ ꯑꯉꯥꯡꯗꯣ ꯑꯗꯨꯒꯤ ꯑꯉꯥꯡꯗꯣ ꯑꯩꯅ ꯈꯪꯕ ꯑꯉꯥꯡꯅꯦ ꯍꯥꯏꯕ ꯑꯣ ꯑꯇꯣꯞꯄ ꯑ ꯌꯨꯝꯄꯥꯟ ꯈꯔꯒꯨꯝ ꯇꯧꯕꯅꯤ
ꯑꯗꯣ ꯑꯩꯈꯣꯏ ꯃꯅꯤꯡꯗꯩꯅꯦ ꯑꯗꯣ ꯈꯠꯅꯩꯗꯣ ꯈꯩꯁꯇꯅ ꯀꯧꯕꯧꯕꯅ ꯆꯦ ꯃꯥꯁ ꯑꯩ ꯏꯄꯤꯄꯤꯤꯛꯩꯅꯦ ꯐꯪꯗꯦ ꯃꯥ ꯂꯨꯍꯣꯡꯉꯦ ꯍꯣꯡꯕꯗꯂꯍꯣꯡꯗꯒ ꯑꯗꯨꯗꯤ
ꯑꯩꯗꯣ ꯐꯦꯁꯕꯨꯛꯇ ꯃꯤꯅ ꯍꯥꯏꯔꯛꯄꯅꯦꯕ ꯂꯨꯍꯣꯡꯉꯦ ꯑꯗꯨ ꯂꯨꯍꯣꯡꯕꯗꯣ ꯑꯇꯣꯞꯄ ꯑꯃꯗ ꯍꯣꯡꯕ ꯃꯥꯜꯂꯦ ꯃꯥꯜꯂꯦ
ꯍꯥꯏꯗꯤ ꯑꯇꯣꯞꯄ ꯑꯃꯗꯨ ꯍꯣꯡꯕ ꯃꯥꯂꯗꯤ
ꯇꯕꯥꯇꯣ ꯄ
ꯑ ꯑꯍꯣꯏ ꯑꯇꯣꯞꯄ ꯅꯨꯄꯥ ꯑꯗꯣ ꯍꯣꯡꯉꯝꯃꯅꯤ ꯀꯥꯏꯗꯤ ꯁꯤꯡꯗꯗꯤ ꯀꯩꯅꯣ ꯃꯤ ꯑꯗꯨꯣ ꯈꯠꯅꯕ ꯅꯨꯄꯥꯗꯨꯗꯤ ꯍꯣꯡꯒꯗ꯭ꯔꯔꯤꯅꯦꯍ ꯑ ꯈꯪꯗꯦꯗ ꯍꯥꯏꯗꯤꯅꯦ ꯑꯗꯨ ꯍꯥꯏꯗꯤ ꯀꯣꯅꯦ ꯀꯃꯥꯏ ꯍꯥꯏꯅꯤ ꯑꯁꯃꯤꯒ ꯌꯥꯝ ꯐꯨꯅꯔꯛꯄ ꯃꯆꯤꯟ ꯌꯥꯝ ꯀꯟꯕ ꯐꯪꯕ꯭ꯔꯥ ꯃꯣꯏ ꯑꯣꯏꯕꯅꯦꯕ ꯑꯗꯨꯗ ꯑꯁ ꯐꯤꯖꯠꯅꯤ ꯈꯪꯕ ꯂꯩꯥꯏꯗ ꯁꯤꯗꯒ ꯂꯥꯛꯄꯁꯦ ꯃꯁꯝ ꯋꯥꯡꯅ ꯄꯨꯡꯈꯠꯂ ꯂꯥꯛꯇꯣꯏꯅꯦ ꯈꯜꯂꯤ ꯂꯥꯏꯔꯤꯛꯁꯤ ꯆꯠꯇꯣꯏꯅꯦꯕ
ꯑꯥ
ꯑꯁ ꯄꯨꯔꯥ ꯑꯐꯥꯎꯕꯤꯗꯣ ꯑꯐꯥꯎꯕ ꯃꯥꯟꯖꯥꯅꯤꯉꯣ
ꯐꯥꯎꯁꯨ ꯐꯥꯎꯕꯩꯅꯦ ꯑꯗꯨꯃꯥꯏꯅ ꯇꯧꯗꯣ
ꯑꯁ ꯍꯪꯗꯦꯁ ꯅꯨꯄꯥꯒꯁꯤꯦ ꯇꯣꯡꯉꯒꯒꯥ ꯇꯣꯡꯉꯉꯒ ꯐꯠꯀ ꯆꯠꯈꯤꯗꯣꯏꯅꯦ ꯍꯥꯏꯗꯤ ꯑꯩꯈꯣꯏꯅ ꯀ꯭ꯂꯥꯁ ꯅꯥꯏꯟ ꯇꯦꯟ ꯏꯂꯚꯦꯟ ꯀꯥꯕ ꯍꯥꯏꯁꯦ ꯀꯩꯁꯨ ꯑꯉꯥꯡ ꯑꯣꯏꯌꯦꯗꯅ ꯑꯗꯨꯣ ꯍꯣꯏ ꯍꯣꯏ ꯑꯗꯨꯃꯥꯏꯅ ꯇꯧꯔꯒ ꯑꯁ ꯑꯔꯣꯏꯕꯤꯗꯅꯦ ꯑꯔꯣꯏꯕꯤꯗ ꯑꯗꯩꯗꯤ ꯂꯩꯀꯥꯏꯗ ꯈꯠꯅꯩꯌꯦꯅ ꯑꯃꯨꯛ ꯂꯥꯛꯑꯅꯤꯕ ꯈꯕ ꯂꯩꯀꯥꯏ ꯅꯨꯄꯤ ꯃꯣꯏ ꯂꯩꯁꯁꯦ ꯦ ꯃꯣꯏ ꯑꯗꯨꯒꯤꯁꯨ ꯑꯁ ꯌꯦꯡꯕꯗꯤ ꯅꯨꯡꯉꯥꯏꯇꯥꯔꯅꯦ
ꯃꯤ ꯈꯠꯅꯕ ꯌꯦꯡꯕꯗꯤ ꯅꯨꯡꯉꯥꯏꯌꯦ ꯃꯤ ꯈꯠꯅꯕ ꯌꯦꯡꯕꯗꯤ ꯑꯗꯨ ꯅꯨꯡꯉꯥꯏꯕꯅꯦ
ꯑꯁꯤꯃ ꯀꯅꯥꯥꯟꯅ ꯀꯩ ꯂꯥꯛꯏꯅꯣ ꯈꯪꯗ꯭ꯔꯁꯤꯦ ꯑꯗꯨꯝ ꯍꯥꯏꯗꯤ ꯋꯥꯔꯤ ꯇ ꯋꯥꯔꯣꯏꯧꯕꯒꯤ ꯃꯇꯨꯡ ꯃꯇꯨꯡꯏꯟꯅꯠ ꯇ ꯑꯣꯏꯗꯣ ꯍꯪꯗꯦꯗ ꯍꯧꯖꯤꯛꯀꯥꯟꯗꯤ ꯃꯤꯁꯨ ꯈꯠꯅꯈꯤꯗ꯭ꯔꯦ ꯇꯨꯃꯤꯟ ꯇꯨꯃꯤꯟ ꯅꯨꯡꯁꯤꯅꯗ꯭ꯔꯦ ꯍꯧꯖꯤꯛꯀꯥꯟꯗꯤ ꯃꯄꯥꯟ
ꯑꯥ ꯃꯄꯥꯟ ꯊꯣꯛꯇꯕꯤꯁꯤ ꯅꯨꯡꯁꯤꯅꯗꯕꯗ ꯑꯗꯨꯣ
ꯍ ꯍ ꯑꯗꯨ ꯐꯥꯏ ꯇꯃꯤ ꯂ ꯈꯪꯕ ꯃꯤꯅ ꯅꯨꯡꯁꯤꯅꯗꯕꯅꯤ ꯍꯥꯏꯔ ꯀꯥꯟꯗ ꯈꯪꯕꯩ ꯋꯥꯅꯤ ꯑꯗꯨ ꯅꯠꯇꯗꯤ ꯈꯪꯗ꯭ꯔꯤ ꯍꯧꯖꯤꯛꯀꯥꯟꯁꯦ
ꯎꯝ